ꯑ
ꯍꯂꯗ ꯂ ꯇꯥꯏꯒꯣ
ꯅꯨꯡꯉꯥꯏꯔꯤꯕ
ꯅꯨꯡꯉꯥꯏꯕꯅ ꯁꯤꯔꯦ
ꯀꯃꯥꯏ ꯀꯃꯥꯏꯅ ꯇꯧꯔꯤꯒꯦ ꯅꯣꯏ ꯂꯩꯀꯥꯏ
ꯍꯧꯖꯤꯛꯀ ꯆꯥꯛꯆꯥ ꯇꯧꯔꯒ ꯂꯩꯔꯤ ꯅꯪꯗꯦ
ꯆꯥꯛ ꯆꯥꯛ ꯌꯥꯝ ꯆꯥꯕ꯭ꯔꯣ
ꯌꯥꯝ ꯌꯥꯝ ꯆꯥꯗꯦ ꯑꯩꯈꯣꯏꯗꯤ ꯌꯥꯝꯅ ꯆꯥꯕ ꯉꯝꯗꯦ ꯈꯖꯤꯛ ꯈꯖꯤꯛ ꯈꯛ ꯆꯥꯔꯒ ꯒꯔ ꯃꯇꯦ ꯇꯧꯔ ꯂ
ꯕꯤꯒꯨꯝꯅ ꯌꯥꯝ ꯀꯟꯅ ꯂꯥꯎꯕꯅꯅꯦ ꯀꯔꯤꯅꯣ
ꯅꯣꯏ
ꯌꯥꯝ ꯀꯂꯅꯦꯦ
ꯅ ꯔꯣꯝꯃꯦꯗ ꯄ ꯈꯔꯂꯅꯤꯅꯦ
ꯑꯩ ꯃꯄꯅꯅꯦ ꯑꯣꯏꯗ ꯃꯅꯥꯛꯇ
ꯇꯞꯅ ꯉꯥꯡꯉꯁꯨ ꯇꯥꯏꯅꯤ ꯃꯤꯅꯦ ꯑꯝ
ꯆꯞ ꯆꯥꯔꯔꯕꯣ
ꯆꯗꯔꯤꯌꯦ
ꯑꯦꯉ
ꯐꯒꯤ ꯇꯧꯕꯅꯦ ꯆꯥꯔꯦ ꯉꯁꯤ ꯊ ꯑꯣꯏ ꯏꯔꯣꯟꯣꯟꯕ ꯑꯗꯨꯗꯒꯤ ꯅꯥꯀꯨꯞꯄꯤꯗꯣ ꯀꯥꯡꯉꯧ ꯇꯧꯔꯦ ꯑꯗꯨꯒ ꯕꯤꯟꯁꯀꯤ ꯍꯋꯥꯏ ꯑꯁꯥꯡ ꯑꯁꯥꯡꯕꯤ ꯃꯅꯥꯗ ꯆꯥꯏ ꯆꯝꯐꯨꯠ ꯑꯣꯏꯅ
ꯃꯊꯌꯥ ꯌꯥꯝꯃꯤ ꯍꯥꯏ
ꯃꯊꯦ ꯑꯣꯏ ꯌꯥꯃꯦ ꯥꯛ ꯌꯥꯝ ꯆꯥꯕꯤꯈ꯭ꯔꯦ
ꯄꯨꯇ ꯆꯕꯔ ꯃ
ꯆꯥꯎꯗꯦ ꯅꯍꯥꯟꯪꯒꯝꯗ ꯆꯥꯗꯦ ꯍꯟꯗꯛ ꯀꯟꯇ꯭ꯔꯣꯜ ꯀ꯭ꯂꯞ ꯇꯧꯒꯦ ꯇꯧꯕꯅ ꯉꯝꯗꯦ
ꯑꯔꯃ ꯀꯊ꯭ꯔ ꯉꯧꯔꯥ ꯃꯔꯤ ꯎꯝ ꯁꯥꯡꯒꯦ ꯍꯥꯎꯕ ꯍꯥꯎꯕ ꯈꯒ ꯁꯥꯔꯒ
ꯍꯥꯎꯗꯤꯦ ꯍꯥꯎꯗꯦ ꯀꯥꯏꯒꯦ ꯀꯃꯥꯏꯅ ꯍꯥꯎꯗꯣꯏꯅꯣ ꯑꯗꯨꯕꯨ
ꯊꯔꯏꯗꯤ ꯍꯥꯎꯑꯣꯏꯅ ꯊꯔꯣꯏ ꯀꯥꯏꯗꯒꯤ ꯂꯩꯕ꯭ꯔꯥ
ꯌꯨꯝꯗꯒꯤ ꯏꯕꯥꯏ ꯄꯣꯔꯛꯄꯅꯤ ꯉꯔꯥꯡꯗ ꯈꯤꯇꯥꯡ ꯈꯤꯇꯪ ꯄꯔꯛꯄ ꯊꯔꯣꯏꯗ ꯆꯥꯕ ꯒ꯭ꯌꯥꯟ ꯇꯥꯔꯦ ꯍꯥꯏꯗꯤ ꯄꯤꯛ ꯃꯥꯟꯗꯅꯕ ꯑ ꯆꯨꯞꯐꯝ ꯈꯪꯉꯦ
ꯌꯥꯝꯅꯗꯤ ꯊꯥꯔꯛꯄ꯭ꯔꯗꯣ
ꯌꯥꯝꯅ ꯏꯔꯣꯟꯕ ꯆꯔꯥ ꯑꯃꯒꯤ ꯊꯥꯔꯛꯄ
ꯍꯥꯎꯔꯥꯡꯕꯗꯒꯤꯩ ꯈꯨꯟꯒꯤ ꯑꯣꯏꯕꯅꯤꯅ ꯑꯩꯗꯤ ꯆꯝꯄ꯭ꯔꯥ ꯆꯥꯔ ꯂꯥꯛꯕ ꯅꯁ ꯑꯩꯈꯣꯏꯁꯨ ꯃꯥꯏꯔꯦꯟꯗ ꯃꯥꯏꯔꯦꯟ ꯆꯥꯏ ꯑꯗꯨꯒ ꯀꯣꯕꯤ ꯀꯥꯡꯉꯧ
ꯃꯥꯏꯔꯤꯟꯗ ꯍꯥꯎꯕꯅꯦ
ꯌꯥꯝꯅꯦ ꯍꯥꯎꯗꯦꯗ
ꯅꯣꯏ ꯐꯖꯅ ꯊꯣꯡꯗꯕ ꯑꯣꯏꯔꯔꯕ
ꯃꯍꯥꯎꯗꯣ ꯋꯥꯠꯂꯦꯕ ꯍꯥꯏꯕꯗꯤ ꯈꯨꯟꯒꯤ ꯃꯥꯏꯔꯦꯟꯗꯨꯒ ꯑꯁꯤ ꯏꯝꯐꯥꯜꯗ ꯂꯩꯕ ꯃꯥꯏꯔꯦꯟꯁꯤꯗꯤ ꯈꯔ ꯇꯣꯉꯥꯂꯦꯅ ꯑꯗꯨꯒꯤ ꯍꯥꯏꯕ꯭ꯔꯤꯠ ꯑꯣꯏꯕ ꯃꯥꯂꯦ
ꯅ ꯃꯁꯂ ꯅꯠꯇꯦ ꯃꯁꯂꯥ ꯈꯔ ꯋꯥꯠꯄꯩꯅꯤ
ꯎꯝ ꯑꯗꯨ ꯅ ꯇ ꯐꯖ ꯁꯣꯡꯕꯤꯌꯦꯦ ꯑꯗꯨꯕꯨ ꯊꯥꯎ ꯌꯥꯎꯗ꯭ꯔꯦ ꯉꯁꯤꯁꯦ ꯑꯕꯤꯤꯟꯟꯗ꯭ꯔ ꯀꯣꯄꯤ ꯑꯃ ꯀꯥꯡꯍꯧ ꯑꯣꯏꯕꯅꯤꯅ ꯌꯦꯟꯁꯥꯡꯗꯤ ꯊꯥꯎꯗ ꯈꯪꯍꯧꯗ꯭ꯔꯤꯕ
ꯑꯗꯨꯒꯤꯅꯦ ꯍꯥꯎꯦ ꯑꯗꯨꯏꯗ ꯊꯥꯎ ꯊꯥꯎ ꯈꯔ ꯉꯧꯔꯗꯤ ꯍꯥꯎꯒꯗꯧꯕ
ꯀꯥꯡꯉꯧ ꯑꯃ ꯂꯩꯔꯦꯕ ꯑꯗꯨꯒꯤꯅꯦꯕ
ꯑꯗꯨꯕꯨꯁꯨ ꯏꯟꯖꯥꯡꯅ ꯃꯥꯥꯎ ꯂꯩꯇ꯭ꯔꯔꯤꯗꯅ
ꯃꯍꯥꯎꯗꯤ ꯍꯣꯏ ꯋꯥꯟ ꯂ ꯈꯔ ꯑꯗꯨ ꯃꯥꯏꯔꯦꯟꯁꯨ ꯈꯔ ꯍꯥꯏꯗꯤ ꯃꯍꯥꯎꯗꯣ ꯋꯥꯠꯂꯦꯕ ꯊꯨꯝꯕꯗꯣ ꯈꯔ ꯋꯥꯠꯂꯦ ꯒꯦꯝꯁꯅꯥꯁ ꯍꯥꯏꯔꯨꯔꯣꯗꯣ
ꯍꯟꯗꯁ ꯒꯦꯝ ꯍꯩꯇ꯭ꯔꯦ ꯒꯦꯝꯁꯨ ꯍꯩꯇ꯭ꯔꯦ ꯀꯔꯤꯁꯨ ꯀꯔꯤꯝꯇ ꯍꯩꯇ꯭ꯔꯦ ꯍꯟꯗꯛ
ꯑꯗꯨꯒ ꯁꯥꯟꯅꯔꯒ ꯂꯩꯅ ꯅꯅꯥꯊꯟꯗ ꯁꯔ ꯅꯥꯒꯅꯥꯁꯤꯅꯥꯒꯦꯗꯧ
ꯍ ꯀꯌꯥꯁ ꯁꯥꯟꯅꯗꯦꯗ ꯅꯪꯒ ꯉꯔꯥꯡ ꯁꯥꯟꯅꯕꯗꯣ ꯑꯗꯨꯒ ꯁꯥꯟꯅꯗ꯭ꯔꯦ
ꯉꯔꯥꯡ ꯏꯕꯥꯅꯤ ꯁꯥꯟꯅꯕ꯭ꯔꯅꯦ ꯀꯔꯝ ꯀꯥꯟꯗ
ꯔꯌꯦꯡꯗ ꯁꯥꯟꯅꯕꯗ
ꯉꯔꯥꯡ ꯅꯠꯇꯦ ꯉꯔꯥꯡ ꯅꯪꯒ ꯑꯩ ꯒꯦꯝ ꯁꯥꯟꯟꯅꯗꯦ
ꯇꯠ ꯉꯔꯅꯤꯦ ꯉꯥꯡ ꯉꯔꯥꯡꯅ ꯊꯤꯟ ꯉꯔꯥꯡꯅ ꯊꯤꯟꯗ ꯁꯅꯁꯤꯗꯤ ꯏꯚꯅꯤꯡ ꯑꯦ ꯑꯐꯇꯔꯅꯟꯗ
ꯎꯝ ꯉꯔꯥꯡ ꯅꯖꯣ
ꯔꯔꯅ ꯑꯁ
ꯀꯩꯁꯨ ꯆꯠꯇꯕ꯭ꯔꯥ ꯉꯔꯥꯡ ꯑꯁ ꯀꯥꯎꯔꯦ ꯀꯥꯎꯔꯦ ꯍꯣꯏ ꯔꯣꯝꯗ ꯂꯩꯃꯟꯕꯒꯤ
ꯀꯣꯏ ꯌꯥꯗ꯭ꯔꯦ ꯀꯣꯏ ꯌꯥꯗ꯭ꯔꯦ
ꯒꯖꯅꯤ ꯑꯣꯜꯦꯅꯦ ꯂꯥꯁꯗ ꯍꯥꯏꯦꯃꯤ ꯄꯥꯄꯥꯎꯅꯦ ꯑꯩꯗꯤ ꯉꯔꯥꯡ ꯅꯗꯤꯦ ꯍꯥꯏꯅ ꯈꯪꯅꯖꯕꯅꯦ
ꯈꯔꯒ ꯅꯅꯥꯎꯒꯜꯂꯒ ꯋꯥꯥꯛꯀꯤꯡ ꯆꯠꯂꯒ ꯐ꯭ꯔꯦꯁ ꯑꯣꯏꯅ
ꯉꯥꯟꯅ ꯍꯋꯥ ꯄꯗꯦꯁ ꯃꯅ ꯑ ꯉꯗ꯭ꯔꯦ ꯍꯗꯀꯦ
ꯊꯥꯕꯥꯛ ꯆꯥꯇ꯭ꯔꯅ ꯄꯨꯡꯒꯤ ꯌꯥꯗ ꯍꯒꯀꯤꯕꯗ
ꯑꯁ ꯊꯦꯡ ꯃꯅꯦ ꯄꯨꯡ ꯅꯤꯄꯥꯟ
ꯂꯣꯏ ꯂꯣꯏ ꯂꯣꯏ
ꯑ ꯂꯝꯗꯣ ꯇꯕꯦ ꯊꯝꯕꯅꯦꯕ ꯑꯂꯥꯔꯝꯗꯨꯅ ꯇꯔꯦꯠꯇ ꯊꯝꯕ ꯍꯧꯒꯠꯄꯅ ꯇꯔꯦꯠ ꯅꯤꯄꯥꯜꯗ ꯍꯧꯒꯠꯄ ꯑꯂꯥꯔꯝꯗ ꯑꯃꯨꯛ ꯑꯣꯐ ꯇꯧꯔꯅꯤ ꯑꯃꯨꯛ ꯇꯣꯔꯅꯤ ꯀꯩꯁꯨ ꯆꯠꯅꯤꯡꯉꯥꯏ ꯂꯩꯇꯦ ꯅ ꯊꯕꯛ ꯂꯩꯇꯦ ꯅ
ꯑꯗꯨ ꯑꯣꯏ ꯑꯗꯨ ꯊꯦꯃꯟ ꯅꯦ ꯅꯪ ꯉꯔꯥꯡ ꯀꯩ ꯇꯧꯒꯦ ꯍꯥꯏꯗ ꯀꯥꯎꯕ ꯀꯥꯎꯔꯤꯗꯣ
ꯌꯥꯎ ꯊꯦꯡꯕꯕꯨꯣ ꯑꯗꯨꯒꯤ ꯑꯦꯛꯁꯀ꯭ꯌꯨꯁ ꯌꯥꯔꯋꯥꯏꯗꯤ
ꯃꯥꯏꯗꯔ ꯐ꯭ꯔꯦꯁ ꯑꯣꯏꯣ
ꯅꯪꯗꯤ ꯉꯟꯅ ꯍꯧꯒꯥꯏ ꯄ꯭ꯔꯉꯩ ꯑꯗꯨꯗꯤ
ꯍꯪꯒꯂꯦ ꯄꯨꯡ ꯃꯔꯤ ꯃꯉꯥꯗꯅꯤ ꯍꯧꯒꯠꯂꯦ ꯑꯗꯨꯅ ꯑꯩꯗꯤ ꯉꯁꯤ ꯄꯨꯡ ꯀꯌꯥꯗ ꯍꯧꯒꯠꯂꯒ ꯕꯣꯜ ꯌꯦꯡꯉꯦ
ꯑꯦꯕꯣ ꯌꯦꯡꯅꯤꯡꯉꯥꯏ ꯍꯧꯒꯠꯄꯅꯤꯅ ꯑꯗꯨꯗꯤꯦ
ꯅꯠꯇꯦ ꯍꯧꯒ ꯍꯧꯒꯠꯇꯒꯤꯕꯔꯤ ꯃ ꯕꯣꯜ ꯌꯦꯡꯅꯤꯡꯉꯥꯏ ꯍꯧꯒꯠꯄ ꯅꯠꯇꯦ ꯍꯧꯒꯠꯄꯒꯤ ꯕꯣꯜ ꯌꯦꯡꯕꯅꯤ ꯑꯩꯩ ꯍ
ꯎ ꯉ ꯁꯤꯗꯤ ꯀꯅꯥ ꯀꯅꯥ ꯄ꯭ꯂꯦ ꯂꯩꯒꯦꯗꯣ
ꯈꯪꯗꯦ ꯄꯨꯡ ꯃꯥꯄꯜ ꯄꯨꯡ ꯑꯍꯨꯝꯗ ꯂꯩꯕ ꯃꯥꯜꯂꯦ ꯉꯁꯦ ꯏꯪꯂꯦꯟ ꯏꯪꯂꯦꯟꯒ ꯀꯩꯅꯣ ꯑꯃ ꯊꯥꯏ ꯈꯪꯗꯦ
ꯏꯪꯂꯦꯟ ꯉꯔꯥꯡ ꯅꯨꯡꯗꯥꯡꯗꯔ ꯁꯥꯟꯅꯈꯤꯕ ꯅꯠꯇ꯭ꯔꯣ ꯏꯪꯂꯦꯟꯒ ꯀ꯭ꯔꯣꯁꯤꯌꯥ ꯁꯥꯟꯅꯈꯤꯅ ꯀꯏ ꯑ ꯊꯨꯃꯟꯗ꯭ꯔꯣ ꯂꯥꯟ ꯂꯑꯒꯅꯤꯒ
ꯑꯔꯦ ꯍꯧꯒ ꯑꯦ ꯑꯁ ꯇꯨꯝꯅꯤꯡꯈ꯭ꯔꯦ ꯋꯥꯔꯀ ꯋꯥꯔꯤꯧ ꯇꯧꯕꯅꯤ ꯄꯨꯡ ꯑꯍꯨꯝꯗ ꯊꯥꯏ ꯉꯔꯥꯡꯒꯤ ꯍꯥꯏꯂꯥꯏꯠ ꯑꯣꯏꯗꯣꯏꯔꯥ ꯈꯪꯗꯦ
ꯑꯗꯨ ꯑꯣꯏꯔꯑꯒꯅꯦ ꯀ꯭ꯔꯣꯁꯤꯌꯥꯒ ꯏꯪꯂꯦꯟ ꯅꯤꯕ ꯉꯔꯥꯡ ꯅꯨꯡꯗꯥꯡ ꯉꯔꯥꯡ ꯅꯗ ꯀꯩꯗꯧꯉꯩꯔꯥ ꯑꯁꯤꯁꯦ ꯄꯣꯔꯇꯨꯒꯜꯒ ꯀ ꯀꯟꯗꯣꯁ ꯈꯤꯕꯗꯣ ꯑꯗꯨ ꯅꯨꯃꯤꯠꯇ ꯑꯗꯨꯗ ꯇꯨꯋꯦꯜꯐ ꯄꯨꯡ ꯀꯌꯥꯗ ꯇꯦꯟ ꯊꯥꯔꯇꯤꯗ ꯍꯧꯕꯅꯤꯀꯣ ꯑꯗꯨ ꯂꯣꯏꯔꯒ ꯄꯨꯡ ꯑꯃ ꯃꯈꯥꯏ ꯑꯅꯤꯗꯔ ꯏꯪꯂꯦꯟꯒ ꯑꯃꯨꯛꯀ ꯀ꯭ꯔꯣꯁꯤꯌꯥ ꯂꯩ
ꯑ ꯑꯗ ꯀꯣꯏꯔꯦ ꯅꯨꯃꯤꯠ ꯍꯨꯝꯅꯤ ꯁꯨꯔꯝꯒꯅꯤ
ꯍꯗ꯭ꯔꯦꯖ ꯌꯥꯃ ꯇꯤ ꯏꯟ ꯇ ꯔꯦꯁ ꯌꯥꯎꯗꯗ ꯑꯁꯤ ꯑꯩꯅ ꯌꯦꯡꯕꯗ ꯄꯣꯔꯇꯨꯒꯜꯒ ꯑꯁꯤꯒ ꯑꯗꯨ ꯈꯛꯇꯅꯦ ꯃꯦꯠꯁꯇ ꯑꯩꯅ ꯐꯖꯅ ꯌꯦꯡꯕꯗꯤ
ꯐꯣꯠꯇꯨ ꯔꯅꯦꯜꯗꯣ ꯐꯦꯟ ꯔꯅꯦꯜꯗꯣ ꯐꯦꯟꯁꯤꯔ ꯅꯪꯁꯨ
ꯑꯁ ꯀꯗꯥꯗꯤꯒ ꯑꯩ ꯔꯣꯅꯦꯜ ꯇꯣꯒꯤ ꯐꯦ ꯅꯠꯇꯦ ꯑꯗꯨ ꯅꯨꯃꯤꯠꯇ ꯑꯩꯗꯤ ꯈꯥꯡꯉꯦ ꯋꯥ ꯗ꯭ꯔꯣꯠ ꯇꯥꯔꯅꯤ ꯍꯥꯏꯕꯗꯣ ꯑꯗꯨꯒꯤ ꯏꯃꯥꯟꯅꯕ ꯑꯃꯕꯨ ꯉꯁꯤꯒꯤ ꯃꯦꯠꯁꯁꯤ ꯗ꯭ꯔꯣ ꯇꯥꯔꯅꯤꯀꯣ ꯃꯣꯏꯁꯤꯅꯥꯕ ꯍꯧꯗ꯭ꯔꯤꯕ ꯑꯗ ꯍꯥꯏꯕꯤꯔꯒ ꯑꯩꯒꯤ ꯋꯥꯗ ꯆꯨꯝꯕ ꯋꯥꯅꯤꯗ
ꯑꯗꯣ ꯅꯪ ꯀꯅꯥꯒꯤ ꯐꯦ ꯍꯥꯏꯅ ꯑꯗꯨꯗꯤ
ꯑꯦ ꯀꯅꯥꯒꯤꯁꯨ ꯅꯠꯇꯦ ꯑꯩꯒꯤ ꯐꯦꯟ ꯑꯩ ꯐꯦꯟ ꯑꯩ ꯐꯦꯟ ꯀꯣ ꯑꯣꯏꯗꯦ ꯀꯅꯥꯒꯤꯁꯨ
ꯖꯣꯡꯀꯣꯛ ꯅꯠꯇ꯭ꯔꯒ ꯐꯨꯕꯣꯜ ꯅꯠꯇ꯭ꯔꯗꯤ ꯖꯨꯀꯣ ꯎꯄꯥ ꯄꯥꯇꯤ ꯑꯣꯏꯏꯗꯣꯏꯔꯣ
ꯇꯁ ꯍꯣꯏ ꯑꯗꯨꯁꯨ ꯌꯦꯡꯅꯤꯡꯉꯥꯏ ꯎꯝ ꯉꯁꯤ ꯅꯠꯇ꯭ꯔꯣ ꯃꯣꯏꯅ ꯀꯩꯅꯣ ꯇꯧꯅꯤꯡꯉꯥꯏ ꯂꯩꯕꯗꯣ
ꯅꯪ ꯈꯪꯗꯦ ꯖꯣꯡꯀꯣꯛꯁꯨ ꯌꯥꯎꯗꯣꯏꯔꯥꯖꯦ
ꯕꯤ ꯇꯤ ꯑꯦꯁꯤꯡ ꯀꯟꯁꯥꯔꯠ ꯅꯠꯇꯦ ꯃꯣꯏ ꯀꯩꯅꯣ ꯇꯧꯒꯅꯤ ꯍꯥꯏꯕꯅꯦꯕ ꯍꯥꯐ ꯇꯥꯏꯝꯗꯔ ꯏꯁꯩ ꯁꯛꯅꯤ ꯍꯥꯏꯕ ꯃꯥꯜꯂꯦ
ꯎꯝꯨꯀꯨꯨꯨ ꯀꯣ
ꯀꯗꯥꯏ ꯍꯥꯏꯒꯦ ꯀꯣ ꯃꯁꯤꯠꯇꯃ ꯌꯥꯎꯋꯦ
ꯀꯧ ꯃꯑꯣꯜ
ꯑꯦꯗ ꯍꯥꯏꯥꯏꯗꯤꯒꯤꯖ ꯀ
ꯅ ꯅ ꯅꯅꯥꯅꯨ ꯄꯤꯈꯣꯏ ꯅ ꯑꯗꯨꯅ ꯅꯨꯄꯤꯈꯣꯏꯗꯤ ꯖꯨꯝꯀꯣꯛ ꯎꯄꯥ ꯄꯥꯔꯇꯤ ꯌꯥꯝ ꯄꯥꯝꯃꯦ ꯅꯪꯁꯨ ꯄꯥꯝꯃꯗꯧ ꯃꯥꯟꯗ
ꯐꯖꯩꯅ ꯃꯣꯏꯗꯤ ꯌꯥꯝꯅꯗꯤ ꯄꯥꯝꯗꯦ ꯑꯗꯨ ꯑꯣꯏꯔꯁꯨ ꯐꯖꯩꯅ ꯍꯥꯏꯕꯗꯤ ꯒ꯭ꯂꯣꯕꯦꯜ ꯄꯨꯔꯥ ꯃꯣꯏ ꯃꯤꯡ ꯆꯠꯂꯦꯅ
ꯑꯩ ꯑꯩꯗꯤ ꯈꯪꯗꯦ ꯌꯦꯡꯗꯕꯅꯤꯅ
ꯌꯦꯡꯗ꯭ꯔꯁꯨ ꯌꯥꯏ ꯍꯣꯏ ꯅꯣꯏ ꯌꯦꯡꯒꯦꯔꯥ ꯌꯦꯡꯒꯦ ꯌꯦꯡꯣꯏꯒꯦꯔꯥ ꯀꯩꯁꯨ
ꯑꯇꯩ ꯎꯄꯥ ꯑꯇꯩ ꯎꯄꯥꯗꯤ ꯈꯪꯗꯀꯣ ꯨꯝ ꯀꯧꯕ ꯑꯗꯨ ꯍꯣꯏ ꯃꯃꯤꯡꯕꯨꯗꯤ ꯆꯜꯂꯦ ꯃꯥꯒꯤ ꯏꯁꯩꯗꯨꯁꯨ ꯌꯥꯝ ꯊꯤꯕ ꯅꯠꯇꯦ ꯑꯗꯨꯝ ꯇꯥꯕ ꯅꯨꯡꯉꯥꯏ
ꯑꯗꯨꯒꯤꯝ ꯆꯠꯄꯅꯦ ꯍꯣꯏ ꯅ ꯈꯪ ꯇ ꯁꯤ ꯌꯥꯏ
ꯗꯤꯐꯤ ꯇꯥꯥꯁꯦꯀꯣ ꯍꯧꯁꯦꯟ
ꯑꯗꯨꯒ ꯉꯁꯤꯒꯤ ꯀꯩꯅꯣ ꯃꯦꯠꯁꯦ ꯀꯔꯤ ꯀꯔꯤ ꯄꯨꯡ ꯀꯌꯥꯗꯒꯤ ꯀꯌꯥꯐꯥꯎ ꯂꯩ ꯍꯥꯏꯕ
ꯎ ꯈꯪꯗꯦ ꯄꯨꯕꯣ ꯃꯋꯥꯂꯣꯗꯤꯟ ꯇꯗꯤꯐꯤ ꯆꯥꯥꯁꯦꯕ
ꯑꯦ ꯅꯪ ꯎꯔꯤꯕ ꯋꯥꯠꯄꯤꯒꯅꯦ ꯑꯗꯨꯗꯤ
ꯍꯣꯏ ꯀ ꯅꯪ ꯀꯥꯏ ꯅꯪ ꯑꯟꯖꯤꯂꯥꯗ ꯄꯥꯏ ꯀꯃꯥꯏ
ꯑꯩ ꯑꯩ ꯉꯁꯤ ꯑꯣꯗꯦꯠ ꯄꯥꯏꯒꯦꯕ ꯃꯤꯠꯇ ꯆꯠꯀꯦꯗꯣ ꯑꯣꯗꯦꯠ ꯄꯥꯏꯒꯦ ꯅꯣꯏ ꯖꯣꯟ ꯄꯥꯏ ꯍꯔꯗꯤ ꯄꯥꯏ ꯑꯣ ꯏꯁ ꯑꯩꯖꯂꯁꯥꯗ ꯄꯥꯏ ꯀꯣ ꯏꯁꯇꯦꯖꯀ ꯑꯦꯟꯖꯦꯂꯥ ꯑꯗꯨꯒ ꯑꯣꯗꯦꯠ ꯁꯤ ꯑꯍꯨꯝ ꯄꯥꯏꯕꯅꯦ ꯑꯩ ꯑꯗꯨꯝ ꯃꯦꯠꯁꯇ ꯔꯦꯡꯗ
ꯑꯥ
ꯑꯍꯨꯝꯁꯤꯇꯥ
ꯑꯇꯩꯁꯨ ꯄꯥꯏꯕ ꯐꯩ ꯑꯗꯨꯕꯨ ꯑꯣꯏꯔꯁꯨ ꯍꯦꯔꯣ ꯑꯗꯨꯝ ꯔꯦꯡꯗꯗꯤ ꯑꯩ ꯑꯃ ꯍꯥꯏꯕꯗꯤ ꯑꯦꯛꯁꯄꯥꯔꯠ ꯑꯣꯏꯕ ꯍꯦꯔꯣ ꯄꯥꯏꯕꯅ ꯐꯩꯩꯅ
ꯎꯝ ꯑꯩꯗꯤ ꯂꯣꯏ ꯑꯦꯛꯁꯄꯥꯔꯠ ꯑꯣꯏꯌꯦꯦ
ꯂꯣꯏ ꯑꯦꯛꯁꯄꯥꯔ ꯑꯣꯏꯔꯒ ꯗꯤꯐꯦꯠ ꯑꯃ ꯇꯕ
ꯑꯦ ꯇꯃꯦ ꯅꯠꯇ ꯇꯤꯃꯦ ꯅ ꯌꯥꯗ ꯇꯅꯦ ꯗꯨꯈꯤ ꯆꯥꯕꯔ ꯉꯔꯥꯡ ꯁꯥꯟꯅꯕꯗꯣ ꯒꯦꯝ ꯑꯍꯨꯝꯗ ꯒꯦꯝ ꯑꯍꯨꯝ ꯑꯍꯨꯝꯗ ꯉꯥꯏꯈꯣꯏ ꯒꯦꯝ ꯑꯍꯨꯝꯗ ꯑꯅꯤ ꯉꯝꯃꯤꯁꯤꯗꯤ
ꯐꯔꯦꯅꯦ ꯐꯔꯦ ꯅ ꯑ ꯑꯗꯨꯗꯤ ꯑꯁꯔ ꯍꯧꯖꯤꯛ ꯍꯧꯖꯤꯛ ꯃꯦꯠꯆ ꯑꯃꯁꯤ ꯅꯥꯔꯒꯗꯤ ꯐ ꯆꯥꯔꯦꯗꯤ ꯅꯪꯖꯁꯅꯅꯥ
ꯑꯁꯃꯤꯔꯅꯤ ꯇꯃꯦ ꯇꯃꯦ